ꯇꯥꯎ
ꯑ ꯇꯥꯕ꯭ꯔꯥ
ꯃꯤ ꯇꯥꯔꯥ ꯂꯩꯕ꯭ꯔꯣ
ꯍꯦ ꯀꯣꯟ ꯐꯦꯡꯉꯤꯅꯦ ꯑꯗꯨꯗꯤ ꯑꯩꯁꯦ
ꯌꯨꯝꯗꯔꯥ ꯆꯄꯥꯛꯇꯣꯏꯔꯥ
ꯊꯕꯛ ꯃꯐꯝꯗꯅꯦ
ꯀꯗꯧꯔꯤꯅꯣ ꯅꯪꯗꯤ
ꯌꯨꯝꯗꯅꯦ
ꯌꯨꯝꯗ ꯂꯩꯕ꯭ꯔꯣ
ꯊꯨꯅꯅꯦ
ꯑꯣ ꯊꯕꯛ ꯆꯠꯇꯦ
ꯊꯕꯛ ꯆꯠꯇ꯭ꯔꯦ ꯊꯕꯛ ꯇꯣꯛꯈ꯭ꯔꯦ
ꯃꯤꯗꯤ ꯌꯥꯝ ꯅꯨꯡꯉꯥꯏꯀꯣ ꯆꯥꯕ ꯇꯨꯝꯕ ꯆꯥꯕ ꯇꯨꯝꯕ ꯇꯧꯕꯗ
ꯀꯥꯗꯥꯏꯗꯒꯤꯅꯣ
ꯑꯣꯏꯖꯅꯤꯡꯉꯁꯨ ꯑꯩꯈꯣꯏꯗꯤ ꯎꯄꯥ ꯂꯩꯖꯗ꯭ꯔꯦꯅꯦ
ꯆꯥꯕ ꯇꯨꯝꯕ ꯆꯥꯕ ꯇꯨꯝꯕ ꯇꯧꯔꯒ ꯆꯥꯛ ꯆꯥꯔꯣꯏꯗ꯭ꯔꯣꯅꯦ ꯄꯩꯁꯥ ꯂꯩꯖꯗ꯭ꯔꯦ
ꯌꯥꯔꯕ꯭ꯔꯅꯦ ꯅꯪ ꯍꯧꯖꯤꯛ ꯇꯧꯔꯛꯏꯁꯦ
ꯌꯥꯏꯔꯦ ꯌꯥꯏꯌꯦ ꯀ꯭ꯌꯥ ꯌꯥꯖꯅꯤꯗ
ꯑꯩꯥꯅ ꯍꯥꯏꯕꯗꯤ ꯀꯣ
ꯎꯝ
ꯑꯁꯤ ꯅꯍꯥꯟꯗꯒꯤ ꯅꯝꯕꯔꯔꯅ ꯑꯅꯧꯕꯔꯣ
ꯑꯗꯨꯒꯨꯝꯕ ꯋꯥꯗꯣ ꯉꯥꯡꯒꯅꯨꯅꯦ ꯑꯌꯥ ꯑꯩꯒꯤ ꯀꯩꯊꯦꯜ ꯏꯁꯤꯡꯖꯦ ꯆꯠꯄ ꯌꯥꯗꯦ
ꯆꯥꯛ ꯏꯟꯖꯥꯡ ꯊꯣꯡꯒ꯭ꯔꯕ꯭ꯔꯣ
ꯊꯣꯡꯗꯨꯔꯤ
ꯀꯩ ꯖꯥꯡ ꯍꯨꯝꯗꯣꯏꯅꯣ
ꯑꯌꯥ ꯑꯩꯁꯦ ꯍꯥꯏꯕ ꯍꯩꯇꯦ ꯀ꯭ꯔꯤ ꯏꯟꯁꯥꯡ ꯊꯣꯡꯁꯤꯔ ꯑꯁꯤ ꯎꯝ ꯁꯤ ꯄꯣꯂꯣꯏ ꯍꯥꯏꯕ꯭ꯔꯥ ꯑꯃꯥ ꯂꯩꯌꯦꯅ
ꯎꯝ
ꯑꯗꯨ ꯊꯣꯡꯕ ꯍꯩꯇꯄꯜꯂ
ꯅꯣꯏꯗꯤ ꯑꯈꯣꯏꯅ ꯆꯥꯗ ꯆꯥꯗꯕ ꯅꯣꯏ ꯌꯥꯝ ꯆꯥꯏꯅꯦ ꯀꯦꯗꯤ
ꯎꯝ ꯑꯗꯨ ꯂꯩꯌꯦ ꯑꯗꯨꯕꯨ ꯊꯣꯡꯕ ꯍꯩꯇꯕ
ꯑꯣꯋꯣ ꯁꯤꯕꯣꯠ ꯇꯨꯔꯣ ꯅꯪ ꯍꯥꯏꯔꯤꯗꯣ
ꯅꯠꯇꯦ ꯋꯥꯏꯠ ꯀꯂꯔ ꯃꯥ ꯃꯥ ꯀꯩꯅꯣ ꯇꯧꯕꯗꯣ ꯀꯣꯡꯕ
ꯈꯪꯉꯦ ꯈꯪꯉꯦ ꯑꯩ ꯈꯪꯈ꯭ꯔꯦ ꯑꯗꯣ ꯑꯈꯣꯏꯗꯤꯀꯣ ꯑꯗꯨ ꯇꯥꯕꯗꯣ ꯑꯈꯣꯏꯗꯤ ꯁꯧꯒ꯭ꯔꯤꯒꯨꯝꯕ ꯕ꯭ꯔꯤꯟꯖꯥꯜꯒꯨꯝꯕ ꯍꯥꯃꯦꯡꯒꯨꯝꯕ ꯍꯥꯞꯔꯒ ꯊꯣꯡꯉ ꯆꯥꯏꯌꯦ ꯑꯈꯣꯏꯗꯤ ꯅꯣꯏꯒꯤꯗꯤ ꯈꯪꯗꯦ
ꯑꯩꯗꯤ ꯑꯃꯨꯛꯐꯥꯎ ꯆꯥꯗ꯭ꯔꯤ ꯈꯪꯗꯦ ꯃꯤꯅ ꯊꯣꯡꯕꯗꯤ ꯃꯥꯗꯤ ꯆꯥꯈ꯭ꯔꯦ ꯑꯗꯨꯕꯨ ꯀꯥꯎꯈ꯭ꯔꯦ ꯀꯃꯥ ꯃꯍꯥꯎ ꯀꯃꯥꯏꯅ ꯇꯧꯕ꯭ꯔꯥꯁꯨ ꯈꯪꯗꯦ
ꯏꯁ ꯇꯥꯎꯔꯒ ꯊꯣꯡꯕꯅꯤ ꯑꯗꯨꯒꯨꯝꯕꯗꯤ ꯑꯩ ꯊꯣꯡ ꯊꯣꯡꯗ꯭ꯔꯤꯗꯣ ꯏꯃꯥꯈꯣꯏꯟ ꯊꯣꯡꯉ ꯆꯥꯒ꯭ꯔꯦꯕ ꯑꯩꯁꯨ
ꯎꯝ ꯍꯥꯎꯕ꯭ꯔꯕ
ꯍꯥꯎꯋꯦ ꯍꯥꯎꯇꯕꯗꯤ ꯅꯠꯇꯦ
ꯃꯅꯝ ꯆꯦꯜꯂꯦ ꯍꯥꯏꯕ꯭ꯔꯥ
ꯃꯅꯝꯗꯤ ꯀꯌꯥ ꯆꯦꯟ ꯃꯌꯥꯝ ꯑ ꯃꯅꯥꯝꯗꯤ ꯀꯌꯥꯝ ꯀꯌꯥꯗꯤ ꯆꯦꯟꯗꯦꯗ ꯑꯗꯣ ꯈꯪꯗꯦꯗ ꯍꯩꯅꯗꯕ ꯃꯤꯅꯗꯤ ꯑꯗꯨꯝ
ꯏꯃꯥꯟꯅꯕꯤꯅ ꯑꯁ ꯃꯅ ꯃꯅꯝꯗꯤ ꯈꯔ ꯆꯦꯟꯕ ꯃꯅꯝꯗꯤ ꯈꯔ ꯆꯦꯟꯕꯅꯦ ꯍꯥꯏꯕ
ꯑꯣꯋꯣ ꯑꯗꯣ ꯑꯩꯒꯤꯗꯤ ꯀꯌꯥ ꯑꯣꯏꯅ ꯂꯩꯗꯦꯋ
ꯎꯝ ꯑꯩꯗꯣ ꯊꯣꯡꯕ ꯍꯩꯇꯕ ꯂꯩꯗꯤ ꯂꯩꯕ ꯗꯨ ꯊꯣꯡꯁꯤꯔ ꯍꯥꯏꯅ ꯈꯟꯕ
ꯊꯣꯡꯕ ꯍꯩꯕ ꯃꯤꯗꯣ
ꯍꯩꯕ ꯃꯤ ꯂꯩꯇꯦ ꯀꯅꯥ ꯍꯩꯕꯔꯁꯨ ꯈꯪꯗꯦ ꯅ
ꯆꯦ ꯆꯧ ꯈꯣꯏꯗꯤ ꯍꯥꯂꯛꯈꯔꯕꯣ
ꯍꯜꯂꯛꯇ꯭ꯔꯤ
ꯃꯣꯏ ꯄꯨꯡ ꯀꯌꯥꯗ ꯍꯜꯂꯛꯇꯣꯏꯕ
ꯅꯥꯏꯟ ꯗꯨꯋꯥꯥꯏꯗ ꯍꯜꯂꯛꯀꯅꯤ ꯑꯌꯥ ꯅꯤꯕꯁꯤꯅ ꯅꯤꯕꯁꯤꯅ
ꯀꯅꯥꯔꯣ
ꯍꯨꯏꯅꯦꯅ
ꯍꯨꯏꯕꯨꯗꯤ ꯀꯔꯤ ꯀꯔꯤ ꯍꯨꯏꯕꯨꯗꯤ ꯀꯔꯤ ꯀꯔꯤ ꯄꯤꯖꯕ꯭ꯔꯣ
ꯑꯩ ꯑꯗꯨꯝ ꯆꯥꯛ ꯄꯤꯖꯩꯗ ꯑꯗꯨꯕꯨ ꯃꯔꯛ ꯃꯔꯛꯇꯗꯤ ꯀꯩꯅꯣ ꯆꯥꯗꯕ ꯑꯗꯨꯒꯤ ꯌꯦꯔꯨꯝ ꯊꯣꯡ ꯆꯥ ꯌꯦꯔꯨꯝꯗꯣ ꯐꯨꯠꯂꯒ ꯋꯥꯏꯠ ꯀꯂꯔꯗꯨꯁꯨ ꯆꯥꯗꯦ ꯌꯦꯂꯣꯗꯨ ꯈꯛꯇ ꯆꯥꯏꯌꯦ ꯑꯗꯨꯒꯤ ꯏꯕꯥꯏꯅꯤꯗꯤ ꯂꯩꯃꯤꯟꯅ ꯍꯣꯏ ꯏꯕꯥꯏꯅꯤꯗꯤ ꯂꯩꯃꯤꯟꯅꯕ ꯌꯥꯗꯦ ꯍꯥꯏꯕ ꯑꯩꯅ ꯌꯦꯜꯂꯣ ꯆꯥꯅꯤꯡꯕ ꯈꯛꯇ
ꯍꯣꯏ ꯅꯣꯏꯒꯤ ꯍꯨꯏꯗꯤ ꯌꯥꯝ ꯁꯦꯡꯕ ꯖꯥꯠꯅꯤꯅꯦ
ꯎꯝ ꯌꯥꯏ
ꯌꯥꯏ ꯑꯗꯨꯝ ꯌꯥꯏ ꯃꯄꯨꯅ ꯁꯤꯡꯒꯦꯔꯥ ꯍꯨꯏꯅ ꯆꯤꯡ ꯍꯨꯏꯅ ꯁꯤꯡꯒꯦꯔꯥ ꯑꯃꯗꯤ ꯂꯩꯔꯦ ꯅꯣꯏꯗ ꯑꯍꯥꯎꯕ ꯆꯥꯅꯤꯡꯕ ꯃꯤ ꯉꯥꯛꯇ ꯑꯗꯨꯁꯨ
ꯑꯍꯥꯎꯕ ꯆꯥꯅꯤꯡꯕ ꯃꯤ ꯉꯥꯛꯇ ꯂꯨꯄꯥꯏ ꯂꯩꯅꯤ ꯌꯨꯕꯤꯁꯨ ꯐꯖꯅ ꯆꯥꯏꯍꯦ ꯁꯤ ꯍꯨꯏꯗꯤ꯫
ꯑꯁ ꯑꯗꯨꯗꯤ ꯃꯁꯝ ꯌꯥꯝ ꯐꯖꯔꯝꯅꯤ꯫
ꯉꯁꯤ ꯌꯨꯕꯤ ꯆꯥꯕ ꯀꯥꯟꯗ ꯅꯤꯕꯅ ꯅꯤꯕꯅ ꯄꯤꯕ꯫
ꯑꯥ꯫
ꯃꯥꯅ ꯆꯥꯕ ꯆꯥꯕꯅ ꯌꯥꯝꯃꯝꯒꯅꯤ꯫
ꯎꯝ ꯅꯪꯗꯤ ꯀꯔꯤ ꯍꯦꯟꯖꯡ ꯆꯥꯕ꯭ꯔ ꯑꯌꯨꯛꯇꯗꯤ꯫
ꯇꯔꯣꯕꯣꯠ꯫
ꯑꯁ ꯇꯜꯂꯦꯗ ꯅꯣꯏꯁꯨ꯫
ꯇꯣꯔꯣꯕꯣꯠ ꯁꯨ
ꯍꯥꯎꯕ꯭ꯔꯣ꯫
ꯍꯥꯎꯕ ꯍꯥꯎꯇꯥꯕꯔꯥ ꯄꯪꯆꯥ ꯆꯥꯏ ꯄꯪꯊꯣꯡ ꯊꯣꯡꯉꯒ꯫
ꯍꯥꯎꯕꯩ ꯑꯣꯏꯔꯝ ꯅꯤ ꯑꯗꯨꯗꯤ꯫
ꯑꯣ ꯍꯥꯎꯕꯒꯤ ꯑꯣꯏꯔꯝꯅꯤꯌꯦ꯫
ꯃꯤ ꯂꯥꯛꯇꯦ꯫
ꯉꯁꯥꯏ ꯂꯥꯛꯔꯝꯃꯦ ꯍꯧꯖꯤꯛꯇꯤ ꯂꯥꯛꯇꯦ꯫
ꯑꯩ ꯉꯁꯥꯏ ꯁꯤꯃꯨꯛꯀꯣ ꯑꯃꯨꯛꯀ ꯇꯧꯕꯅꯤꯅꯦ ꯃꯥ ꯐꯣꯟ ꯄꯥꯏꯈꯠꯇꯕ꯫
ꯑꯗꯨꯀꯣ ꯅꯣꯏꯅ ꯇꯧꯔꯤꯗꯣ ꯁꯣꯏꯔꯦꯕ꯫
ꯑꯣ ꯀꯔꯤ ꯇꯧꯕꯔꯥ
ꯅꯪꯅ ꯁꯤꯝꯕꯨ ꯇꯧꯅꯤꯡꯉꯗꯤ꯫
ꯑꯥ꯫
ꯁꯤꯝꯕꯨ ꯍꯥꯟꯅ ꯇꯧꯌꯣ ꯁꯤꯝꯕꯨ ꯍꯥꯟꯅ ꯎꯝ꯫ ꯍꯥꯟꯅ ꯈꯪꯅꯧꯕ ꯑꯗꯨꯒ ꯇꯧ ꯑꯣꯕ
ꯊꯧꯅꯕꯅꯦ ꯐꯣꯟ ꯇꯧ ꯃꯥ ꯐꯣꯟ ꯀꯣꯜ ꯇꯧꯔꯒ ꯄꯥꯏꯈꯠꯇꯦ
ꯑꯣ ꯃꯥꯗꯤ ꯅꯪ ꯇꯧꯔꯛꯇꯦ ꯍꯥꯏꯕꯒꯤꯅꯤꯅ
ꯐꯣꯟ ꯇꯧꯋꯦ ꯑꯩ ꯃꯥ ꯄꯥꯏꯈꯠꯇꯦ ꯑꯗꯨꯒ ꯑꯃꯨꯛꯀ ꯇꯧꯋꯦ ꯁꯤꯗ ꯑꯃꯨꯛꯀ ꯇꯧꯋꯦ
ꯎꯝ ꯌꯨꯝꯗꯁꯨ ꯉꯔꯥꯡ ꯊꯝꯃꯕꯅꯤꯅꯦ ꯀꯔꯤꯅꯣ ꯑꯣ
ꯅꯪꯒꯤ ꯅꯪꯒꯤꯗꯤ ꯀꯌꯥ ꯂꯩꯕ꯭ꯔꯣ
ꯑꯃ ꯍꯥꯏꯗꯤ
ꯃꯀꯣꯛ ꯇꯥꯡꯕꯗꯣ ꯃꯀꯣꯛ ꯇꯥꯡꯕꯗꯣ ꯎꯝ
ꯍꯧꯖꯤꯛꯇꯤ ꯑꯁ ꯑꯩꯒꯤꯗꯤ ꯌꯥꯝꯗꯦꯍꯦ ꯅꯣꯏꯒꯤꯗꯤ
ꯑꯩꯒꯤꯁꯨ ꯌꯥꯝꯗꯦ ꯑꯗꯨ ꯅꯪꯒꯤꯗꯤ ꯀꯌꯥ ꯑꯣꯏꯕ꯭ꯔꯥ ꯍꯥꯏꯕꯅꯤꯗ
ꯍꯧꯖꯤꯛ ꯑꯩꯒꯤꯗꯤ ꯆꯅꯤ ꯆꯪ ꯑꯩꯒꯤꯗꯤ ꯂꯥꯛꯇꯤ ꯂꯥꯛꯇ꯭ꯔꯤ ꯑꯗꯨ ꯇꯨ ꯅꯥꯏꯟꯇꯤꯒꯨꯝꯕ ꯂꯩ
ꯅꯪꯗꯤ
ꯅꯪꯒꯤꯅ ꯌꯥꯝꯃꯤꯗ ꯑꯩꯒꯤꯁꯨ ꯑꯗꯨꯕꯨꯗꯤ ꯇꯨꯗꯤ ꯌꯧꯋꯦ ꯑꯗꯨ ꯅꯥꯏꯟꯇꯤꯗꯤ ꯌꯧꯗꯦ
ꯇꯨ ꯎꯝ
ꯇꯥꯕ꯭ꯔꯣ
ꯌꯥꯝ ꯐꯔꯦ ꯎꯝ ꯌꯥꯝ ꯐꯩꯌꯦꯕ
ꯗꯣ ꯀꯩ ꯅꯣꯕ ꯌꯥꯃꯤ
ꯀꯅꯥꯅ ꯍꯪꯒꯦꯔꯣ ꯀꯪꯒꯦꯕ
ꯑꯩꯗꯤ ꯈꯪꯗꯦꯗ ꯑꯗꯨ ꯃꯤꯅ ꯍꯥꯏꯅꯕꯗ ꯆꯪꯉꯥ ꯌꯦꯡꯉꯤꯅꯦꯕꯀꯣ ꯌꯦꯡꯉ ꯀꯥꯟꯗ ꯑꯁꯨꯃꯥꯏꯟ ꯂꯩꯔꯝꯕ ꯑꯗꯨꯒꯤ ꯑꯣ ꯑꯃꯨꯛꯀ ꯁꯤꯗꯤ ꯌꯥꯝ ꯈꯜꯂꯝꯕ ꯑꯗꯨ ꯌꯥꯝꯗꯤ ꯌꯥꯝꯗꯕ
ꯎꯝ
ꯑꯗꯨꯕꯨ ꯀꯔꯤꯁꯨ ꯀꯥꯏꯗꯦꯗ
ꯌꯥꯝꯗꯕꯒꯤꯅꯦꯀꯣ ꯀꯩꯅꯣ ꯇꯧꯕꯗꯣ
ꯑꯧ ꯑꯧ ꯊꯨꯏꯗꯣ
ꯍꯣꯏ ꯀꯣꯜ ꯇꯧꯕꯗ ꯃꯤꯕꯨ
ꯎꯝ
ꯌꯥꯝꯗꯕꯒꯤꯅꯦꯕ
ꯎꯝ ꯑꯗꯨꯕꯨ ꯀꯔꯤꯁꯨ ꯀꯥꯏꯗꯦꯗ ꯅꯠꯇ꯭ꯔꯣ
ꯑꯁ ꯑꯩ ꯏꯅꯥꯎꯅꯨꯄꯥꯈꯣꯏꯒ ꯂꯩ ꯍꯨꯏꯒꯤ ꯃꯁꯝ ꯄꯨꯟꯕꯤꯕ ꯀꯥꯟꯗ ꯊꯣꯟꯒꯤ ꯃꯕꯣꯛꯇꯨ ꯃꯥꯜꯂꯦ
ꯇꯜꯂꯦꯍꯦ
ꯈ꯭ꯔꯤꯁꯃꯥꯁꯒꯨꯝꯕꯗ ꯈ꯭ꯔꯤꯁꯃꯥꯁꯒꯨꯝꯕꯗ ꯍꯦꯛꯇ ꯀꯦꯔꯒ ꯊꯣꯛꯑꯦꯅ꯫ ꯃꯥꯒꯤ ꯁꯝ ꯑꯅꯤ ꯄꯨꯟꯕꯒꯨꯝꯕ꯫
ꯎꯝ
ꯌꯥꯝꯃꯥꯟꯕ ꯋꯥꯅꯤꯗ ꯍꯧꯖꯤꯛ ꯌꯦꯡꯂꯒ ꯫
ꯀꯩꯅꯣ ꯀꯣ ꯇꯥꯕ꯭ꯔꯣ꯫
ꯑꯥ
ꯅꯪꯒꯤ ꯑꯃꯗꯨꯗꯤ ꯐꯥꯎꯅꯕ꯭ꯔꯣ
ꯍꯦ ꯐꯥꯎꯅꯥꯕ꯭ꯔ ꯐꯥꯎꯅꯗꯕ꯭ꯔ ꯈꯪꯗꯦ ꯀꯔ꯭ꯤ ꯇꯧꯕ꯭ꯔꯥ꯫
ꯅꯠꯇꯦꯗ ꯁꯨꯝ ꯍꯪꯕꯅꯤꯗ ꯍꯧꯖꯤꯛ ꯆꯦꯝꯅ ꯍꯥꯏꯔꯛꯄ ꯑꯗꯨꯒꯤ ꯑꯩꯅ ꯍꯪꯕ ꯋꯥꯅꯤ꯫ ꯃꯥꯅ ꯍꯪꯉꯣ ꯍꯥꯏꯕ ꯑꯗꯨꯒꯤ꯫
ꯈꯪꯗꯦ ꯑꯩ ꯑꯗꯨꯝ ꯐꯣꯟꯕꯨꯗꯤ ꯗꯨꯝ ꯇꯧꯔ ꯇꯧꯋꯦ ꯑꯗꯨꯕꯨ ꯑꯦ ꯑꯩꯁꯨ ꯃꯥꯟꯅꯅꯤꯡꯉꯥꯏ ꯇꯥꯟꯕꯅꯤꯅ ꯃꯥꯅ ꯀꯩꯅꯣ ꯇꯧꯋꯦ ꯍꯥꯏꯔꯗꯤ ꯍꯣꯏ ꯍꯣꯏ ꯍꯣꯏ ꯍꯣꯏ ꯑꯗꯨꯝ ꯉꯥꯛꯇ ꯇꯧꯕꯅ ꯐꯣꯟꯁꯨ ꯇꯧꯅꯤꯡꯗꯦ ꯃꯥꯅ ꯇꯧꯔꯛꯄꯗꯤ ꯑꯗꯨꯝ ꯇꯧꯔꯛꯑꯦ ꯄꯥꯏꯈꯠꯂꯦ ꯑꯗꯨꯒ ꯃꯥꯅꯁꯨ ꯇꯧꯋꯦ ꯍꯥꯏꯗꯤ ꯍꯣꯏ ꯇꯧꯑꯣ ꯇꯧꯑꯣ ꯑꯗꯨ ꯈꯔꯇ ꯉꯥꯏꯔꯦ
ꯑꯩꯅ ꯃꯨꯛꯀ ꯍꯥꯏꯔꯗꯤ ꯋꯥꯏꯌꯦꯕ ꯕꯒꯤ ꯇꯟꯈ꯭ꯔꯕ ꯃꯥ ꯀꯨꯁꯤ ꯇꯧꯁꯥꯅꯨ ꯍꯥꯏꯅ꯫ ꯔꯤ
ꯅꯕꯥꯅꯤꯗ ꯀꯩꯀꯩ ꯋꯥ ꯍꯥꯏꯕ꯭ꯔꯥ ꯍꯥꯏꯌꯦ ꯑꯩꯅ꯫
ꯎꯝ ꯀꯧꯀꯥꯗꯨꯅ
ꯇꯥꯕ꯭ꯔꯣ
ꯇꯥꯏꯌꯦ
ꯎꯝ ꯅꯕꯥꯅꯤꯗ ꯑꯩꯅ ꯀꯩꯀꯩ ꯋꯥ ꯍꯥꯏꯕꯒꯤꯔꯥ ꯍꯥꯏꯌꯦ ꯑꯩꯅ ꯀꯔꯤ ꯋꯥ ꯍꯥꯏꯒꯦꯔꯣ ꯍꯥꯏꯔꯒ ꯑꯁ ꯅꯪꯅ ꯃꯤꯉꯣꯟꯗ ꯁꯨꯃꯥꯏꯅ ꯇꯝꯔꯗꯤ ꯇꯜꯂꯦ ꯍꯥꯏꯌꯦ꯫ ꯃꯣꯏꯅ ꯀꯔ꯭ꯤ ꯀꯔ꯭ꯤ ꯍꯥꯏꯕ꯭ꯔꯥ ꯍꯥꯏꯔꯒ ꯋꯥ ꯖꯥꯥꯠꯖꯥꯠ ꯐꯩꯌꯦ ꯑꯩꯗꯤ ꯇꯜꯂꯦ ꯍꯥꯏꯅ ꯍꯥꯏꯕ꯫
ꯏꯁ ꯀ꯭ꯔꯤ ꯀ꯭ꯔꯤ ꯍꯥꯏꯔꯦꯔ ꯋꯥꯁ ꯁꯨ ꯍꯥꯏꯕ ꯂꯣꯏꯗ꯭ꯔꯤꯉꯩ ꯊꯝꯃꯒ ꯃꯆꯤꯟ ꯂꯩꯌꯦꯅ ꯄꯡꯉꯥꯡ ꯉꯥꯡꯉ ꯂꯩꯌꯦ
ꯑꯗꯨꯒꯨꯝꯕꯗꯣ ꯑꯩꯗꯤ ꯇꯥꯂꯦꯟ ꯑꯗꯨꯝ ꯃꯤꯉꯣꯟꯗ ꯑꯗꯨꯝ ꯊꯨꯅ ꯊꯨꯅ ꯆꯠꯄꯗꯣ ꯅꯪꯗꯤ ꯌꯥꯝ ꯊꯨꯏꯅ ꯍꯥꯏꯕ
ꯎꯝ
ꯑꯩꯅ ꯑꯣ ꯀꯔꯤꯁꯨ ꯀꯥꯏꯗꯦꯅ ꯅꯪꯅ ꯁꯨꯃꯥꯏꯅ ꯇꯧꯋꯦ ꯍꯥꯏꯅ ꯁꯤꯌꯔ ꯇꯧꯕ ꯈꯛꯇꯅꯤꯅ ꯍꯥꯏꯕ ꯑꯩꯅ
ꯎꯝ
ꯀꯔ꯭ꯤ ꯑꯇꯣꯞꯄ ꯇꯧꯒꯦꯔꯥ ꯍꯥꯏꯅ ꯍꯥꯏꯕ꯫
ꯀꯔꯤ ꯀꯥꯏꯕ꯭ꯔꯣ ꯑꯗꯣ ꯍꯥꯏꯕꯤꯕꯗꯣ ꯃꯤ ꯑꯇꯣꯞꯄꯁꯨ ꯅꯠꯇꯕꯗꯨꯔꯣ ꯂꯣꯏꯅ ꯈꯪꯅ ꯑꯦ ꯔꯤꯂꯦꯁꯟꯁꯤꯞꯇꯨ ꯂꯣꯠꯅ ꯂꯩꯔꯗꯤ ꯍꯥꯏꯗꯣꯛ ꯍꯥꯏꯗꯣꯛꯀꯅꯨ ꯍꯥꯏꯕ ꯑꯃ ꯂꯩꯔꯗꯤ ꯐꯗꯕ ꯅꯠ ꯂꯣꯏꯅ ꯈꯪꯅ ꯂꯩꯥꯏꯔꯕꯗꯨꯕꯨ ꯅꯠꯇ꯭ꯔꯣ꯫
ꯑꯗꯨꯅꯦ ꯑꯗꯨꯒ ꯃꯌꯥꯡ ꯅꯨꯄꯤ ꯃꯥꯅ ꯑꯃ ꯅꯠꯇꯦ ꯃꯩꯇꯩ ꯅꯨꯄꯤ ꯑꯃ ꯃꯥꯅ ꯊꯥꯒꯠꯂꯦ ꯎꯝ ꯈꯣꯠꯂꯦ ꯍꯥꯏꯅ ꯍꯥꯏꯌꯦ ꯑꯩ ꯀꯅꯥꯕꯨꯁꯨ ꯊꯥꯒꯠꯠꯇꯦ ꯍꯥꯏꯅ ꯍꯥꯏꯕ ꯃꯥꯅ
ꯎꯝ
ꯑꯩꯅ ꯊꯥꯒꯠꯄꯒꯤ ꯃꯤꯁꯨ ꯊꯥꯒꯠꯂꯦ ꯍꯥꯏꯕꯅꯤꯅ ꯍꯥꯏꯕꯒꯤ ꯑꯩꯅ ꯍꯥꯏꯕ ꯑꯗꯨꯒꯤ ꯅꯠꯇꯦ ꯅꯏꯃꯥꯏꯒꯤ ꯅꯏꯃꯥꯏꯒꯤ ꯀꯩꯅꯣ ꯑꯣꯏꯕꯒꯤ ꯑꯩ ꯊꯥꯒꯠꯄꯅꯦ ꯅꯨꯄꯤꯗꯣ ꯑ ꯀꯔꯤ ꯍꯥꯏꯕ꯭ꯔꯥ ꯑꯁ ꯃꯥ ꯍꯥꯏꯕ꯭ꯔꯥ